ꯑ
ꯁꯕꯤ
ꯑꯦ ꯏꯃꯥꯟꯅꯕꯤ ꯅꯨꯡꯁꯤꯕꯤ ꯀꯩꯗꯧꯔꯤꯅꯣ
ꯑꯁꯨꯝ ꯂꯩꯌꯦ ꯆꯕꯤ ꯅꯪꯗꯤ
ꯑꯩꯁꯨ ꯑꯁ ꯅꯤꯡ ꯉꯔꯥꯡ ꯕꯣꯜ ꯌꯦꯡꯕꯒꯤ ꯇꯨꯝꯗꯕꯒꯤꯔ ꯈꯪꯗꯦ ꯍꯛꯆꯥꯡꯁꯦ ꯋꯥꯔꯦ ꯑꯩꯅ ꯑꯩꯅ ꯍꯥꯏꯗ꯭ꯔꯥ ꯑꯩꯅ ꯕꯣꯔ ꯌꯦꯡꯉꯗꯤ ꯁꯣꯟꯕꯁꯤꯡꯗꯣ ꯅꯨꯡꯁꯤꯌꯦ ꯍꯥꯏꯗ꯭ꯔꯥ
ꯍꯣꯏ
ꯁꯤꯡꯗꯣ ꯑꯩꯅ ꯌꯦꯡꯉꯕꯀꯣ ꯑꯗꯨꯝ ꯉꯝꯅꯤꯡꯉꯥꯏꯅꯤ ꯍꯥꯏꯅ ꯑꯩꯅ ꯃꯣꯏꯕꯨ ꯑꯗꯨꯝ ꯀꯟꯈꯠꯂꯒ ꯍꯛꯆꯥꯡ ꯌꯥꯝ ꯋꯥꯔꯒ ꯇꯧꯕꯗꯣꯍꯣ ꯑꯗꯨ ꯏꯅꯔꯖꯤ ꯌꯥꯝ ꯃꯥꯡꯉꯦꯕ
ꯍꯣꯏ
ꯋꯥꯑꯌꯦ ꯋꯥꯑꯦ
ꯑꯩꯗꯤ ꯉꯔꯥꯡ ꯅꯨꯡꯗꯥꯡꯗꯣ ꯌꯦꯡꯅꯦꯦꯕꯀꯣ
ꯎꯝ
ꯀꯩꯅꯣꯝ ꯇꯧꯕꯒꯤ ꯑꯁ ꯃꯣꯏ ꯁꯥꯟꯅꯕꯗꯣ ꯑꯩꯅ ꯄꯥꯝꯕ ꯂꯩꯇꯕ ꯑꯗꯨꯒꯤ ꯑꯩꯗꯣ ꯌꯦꯡꯗꯕ ꯉꯔ ꯑ ꯅꯪꯃ
ꯌꯦꯡꯒꯦꯗꯤ ꯈꯟꯗꯦ ꯍꯥꯏꯗꯤ ꯅꯨꯡꯗꯥꯡꯗꯤ ꯄꯨꯡ ꯇꯔꯨꯛ ꯅꯤꯄꯥꯜꯒꯤꯁꯨ ꯅꯤꯄꯥꯜ ꯃꯥꯄꯜ ꯑꯣꯏꯔꯅꯦ ꯃꯄꯜ ꯃꯥꯄꯜꯒꯤꯁꯨ ꯌꯦꯡꯉꯦ
ꯄꯨꯡ ꯄꯔꯣ ꯃꯈꯥꯏꯒꯁꯨ ꯑꯃꯨꯛ ꯌꯦꯡꯉꯦꯀꯣ
ꯑꯥ
ꯑꯩꯗꯤ ꯑꯗꯨꯕꯨ ꯍꯗꯤ ꯌꯦꯡꯉꯦ ꯐꯖꯅ ꯍꯥꯏꯗꯤ
ꯑꯥ
ꯑꯗꯨꯝ ꯑꯩꯅ ꯌꯥꯝꯅ ꯄꯥꯝꯕ ꯀꯩꯅꯣ ꯁꯥꯟꯅꯕ ꯌꯥꯎꯗ꯭ꯔꯁꯨ ꯃꯣꯏꯅ ꯃꯣꯏꯒꯤ
ꯑ ꯅꯪ ꯀꯩꯅꯣꯅ ꯊꯥꯡꯒꯠꯄꯗꯣ ꯅꯨꯄꯥ ꯑꯃ ꯖꯒꯣꯏ ꯁꯥꯔꯒ ꯊꯕ ꯑꯅ ꯄꯊ ꯀꯦ ꯑꯃꯨꯛꯁꯨ ꯄꯥꯝꯗꯕ꯭ꯔꯥ
ꯑꯩꯗꯤ ꯅꯣꯛꯄ ꯅꯨꯡꯉꯥꯏ ꯍꯥꯏꯔ ꯑꯩ ꯅꯣꯛꯑꯒ ꯂꯩꯕꯅꯤꯅꯦ ꯑꯗꯨ ꯌꯦꯡꯉ ꯏꯆꯦꯗ ꯑꯩꯅ ꯃꯟꯁꯤꯅꯤ ꯌꯦꯡꯉꯕ ꯑꯩꯗ ꯏꯆꯦꯅ ꯑꯦ ꯅꯪꯒ ꯍꯃꯜꯂꯦꯦ ꯍꯥꯏꯌꯦꯦ ꯑꯗꯣ ꯁꯦꯝꯕꯁꯤꯡꯁꯨ ꯌꯥꯝ ꯍꯩꯇ꯭ꯔꯥ ꯍꯥꯏꯕ ꯃꯥꯅ ꯇꯧꯕꯗꯤ ꯅꯠꯇꯦꯀꯣꯠꯇꯣ
ꯍꯣꯏ ꯍꯣꯏ ꯃꯟꯗꯤ ꯇꯧꯕ ꯍꯥꯏꯗꯦ ꯑꯗꯨ ꯑꯣꯏꯔꯁꯨ ꯃꯥꯏ ꯁꯥꯟꯅꯕꯗꯣ ꯃꯣꯏꯗꯣ ꯌꯥꯝꯅ ꯀꯩꯅꯣꯝ ꯑꯣꯏꯕꯅꯤ ꯀꯣ ꯃꯤꯅꯨꯡꯁꯤ ꯌꯥꯎꯗꯕꯗꯣ ꯑꯗꯨꯃꯥꯏꯅ ꯇꯧꯕꯅꯦꯕꯀꯣ ꯃꯣꯏꯗꯣ ꯑꯗꯨꯒꯤ ꯑꯩꯗꯣ ꯄꯥꯝꯗꯦ ꯃꯣꯏꯒꯤꯗꯤ
ꯍꯌꯦꯡ ꯍꯣꯔꯦꯟꯗꯤ ꯌꯦꯡꯗꯣꯏ ꯅꯠꯇ꯭ꯔꯣ
ꯍꯣꯔꯦꯟꯁꯦ ꯀꯩꯀꯩ ꯂꯝ ꯂꯩꯒꯦ
ꯀꯩꯅ ꯑꯃꯨꯛ ꯍꯥꯏꯔꯛꯀꯦ ꯂꯝ ꯑꯃ ꯑꯅꯤ ꯑꯍꯨꯝꯗꯤ ꯂꯩꯅꯤ ꯅꯪ ꯑꯩ ꯍꯣꯔꯦꯟ ꯑꯃꯨꯛꯀ ꯍꯥꯏꯔꯛꯀꯦꯕ ꯑꯩꯅ ꯀꯩꯅꯣ ꯅꯪ ꯅꯪ ꯌꯦꯡꯅꯤꯡꯉꯥꯏ ꯑꯩꯗꯒꯤ ꯊꯥꯔꯛꯀꯦꯕ
ꯑꯣ ꯑꯩ ꯉꯔꯥꯡ ꯀꯩꯅꯣꯝ ꯊꯥꯔꯛꯑꯣ ꯍꯥꯏꯕꯗꯣ
ꯍꯣꯏ
ꯑꯗꯨꯅꯦ
ꯍꯣꯏ ꯅꯣꯏꯅꯦ ꯅꯪ ꯊꯥꯔꯛꯑꯣ ꯍꯥꯏꯕꯗꯨ ꯀꯥꯎꯔꯦ
ꯀꯩꯅꯣꯝ ꯄꯤꯅꯤꯡꯉꯥꯏ ꯄꯤ ꯈꯔ ꯇꯧꯅꯤꯡꯉꯥꯏ ꯍꯥꯏꯕꯗꯣ
ꯑꯩ ꯀꯥꯎꯔ ꯃꯥꯜꯂꯦꯕꯨ ꯑꯩ ꯍꯧꯖꯤꯛꯁꯨ ꯅꯤꯡꯁꯤꯡꯗꯦ ꯍꯣꯔꯦꯟ ꯑꯃꯨꯛ ꯌꯦꯡ ꯇꯧꯔꯛꯀꯦꯀꯣ
ꯑ ꯍꯟꯗꯛ ꯊꯗꯣ ꯃꯥꯥꯟꯦꯕꯥꯎ ꯑꯗꯨꯗꯨꯣ
ꯀꯩꯗꯧꯔꯒꯦ ꯑꯣ ꯀꯩꯗꯧꯔꯒꯦ ꯅ ꯍꯟꯗꯛ ꯊꯥꯗꯨꯗꯤ ꯀꯩꯗꯧꯔꯒꯦ
ꯑꯁ
ꯅꯈꯣꯏꯒꯤ ꯁꯤꯠ ꯌꯥꯝ ꯍꯥ ꯑꯗꯨ ꯅꯠꯇꯦ ꯄꯥꯗ꯭ꯔꯁꯨ ꯑꯩꯁꯨ ꯄꯥꯗꯦꯅꯦ ꯅꯪꯁꯨ ꯄꯥꯗꯦꯅꯀꯣ ꯑꯩꯅ ꯍꯥꯏꯕꯗꯤꯀꯣ ꯍꯧꯖꯤꯛ ꯅꯠꯇꯦꯕ ꯃꯊꯪ ꯀꯩꯅꯣꯗꯅꯦꯕ ꯊꯥ ꯑꯅꯤ ꯑꯍꯨꯝ ꯋꯥꯠꯂꯤꯑꯕꯀꯣ
ꯍꯣꯏ
ꯍꯥꯏꯕꯗꯤ ꯅꯪꯅ ꯄꯥꯗ꯭ꯔꯁꯨ ꯍꯥꯏꯕꯗꯤ ꯃꯣꯏꯅ ꯍꯪꯕꯗꯣ ꯀꯃꯥꯏꯅ ꯍꯪꯕ꯭ꯔꯥ ꯍꯥꯏꯅ ꯑꯩꯈꯣꯏ ꯐ꯭ꯔꯤ ꯑꯗꯨꯝ ꯀꯥꯎꯅ ꯂꯩꯌꯦꯅ ꯀ ꯊꯕꯛ ꯀꯩ ꯇꯧꯗꯦꯅ ꯑꯗꯨꯒꯤ ꯑꯣ ꯑꯗꯨꯝ ꯍꯣꯏ ꯑꯗꯨꯒꯤ ꯑꯗꯨꯝ ꯌꯦꯡꯊꯣꯛꯁꯦ ꯍꯥꯏꯅ ꯇꯧꯕꯅꯤꯗ ꯏꯆꯦꯅꯁꯨ ꯑꯁ ꯊꯕꯛꯁꯨ ꯀꯩꯁꯨ ꯇꯧꯗꯕꯅꯤꯅ ꯑꯗꯨꯒꯨꯝꯕ ꯇꯧꯊꯣꯛꯑꯣ ꯍꯥꯏꯕꯗꯤ ꯅꯪ ꯀꯨꯝꯁꯤ ꯊꯣꯛꯀꯅꯤ ꯍꯥꯏꯕ ꯋꯥꯗꯤ ꯂꯩꯇꯦ ꯑꯗꯨꯕꯨ ꯑꯩꯈꯣꯏꯒꯤ ꯀꯩꯅꯣ ꯌꯥꯝ ꯊꯩꯂꯤ ꯍꯥꯏꯌꯦꯕ ꯅꯣꯏꯒꯤꯁꯨ ꯏꯆꯦꯅꯁꯨ ꯅꯃꯥꯟꯅꯕꯤ ꯂꯩ ꯍꯥꯏꯕꯗꯨ ꯃꯥꯅ ꯍꯥꯜꯂꯣꯅꯦ ꯅꯣꯏꯁꯨ ꯌꯥꯝ ꯂꯩꯕꯅꯦ ꯁꯣꯏꯗꯕꯤ ꯑꯩꯈꯣꯏꯗꯤ ꯀꯩꯅꯣ ꯑꯃꯛꯀ ꯑꯣꯏꯌꯦꯅ ꯅꯣꯏ ꯑꯦ ꯌꯥꯝꯅ ꯋꯥꯡꯅ ꯐꯪꯗ꯭ꯔꯁꯨ ꯍꯧꯖꯤꯛ ꯍꯧꯖꯤꯛꯅꯕꯨ ꯍꯥꯏꯕꯗꯤ ꯃꯤ ꯌꯥꯝ ꯊꯥꯕꯗꯣ ꯌꯥꯝ ꯌꯥꯎꯗꯦ ꯍꯥꯏꯌꯦꯕ ꯌꯦꯡꯉꯣꯅꯦ ꯑꯩꯈꯣꯏꯅ ꯑꯩꯈꯣꯏꯒꯤ
ꯅꯠꯇꯦ ꯀꯩꯅꯣꯝ ꯇꯧꯕꯗꯣ ꯂꯣꯏꯔꯒ ꯑꯃꯨꯛ ꯑꯃꯨꯛ ꯑꯃ ꯆꯠꯅꯩꯗꯅ ꯀꯩꯅꯣꯝ ꯏꯕꯒꯤ ꯂꯣꯏꯔꯒ ꯑꯃꯨꯛ ꯑꯣꯃꯥꯟ ꯆꯀꯤꯗꯅ ꯑꯗꯨ ꯑꯗꯨ ꯑꯩꯗꯤ ꯍ ꯎꯝ ꯌꯥꯝ ꯐꯥꯖꯅꯦꯕꯣ ꯑꯗꯨꯗ
ꯑꯗꯨꯕꯨꯗꯤ ꯑꯗꯨꯝ ꯌꯥꯅꯕ ꯑꯗꯨꯃꯥꯏꯅ ꯇꯧꯔꯅꯤꯅ ꯃꯤ ꯂꯣꯏꯅ ꯇꯧꯔꯤꯗꯨꯗꯤ ꯍꯥꯏꯕꯕꯨꯗꯤ ꯑꯩꯈꯣꯏꯅ ꯐꯪꯗꯦ ꯍꯥꯏꯔ ꯍꯥꯏꯕꯗꯤ ꯑꯩꯈꯣꯏꯅ ꯐꯪꯗꯦ ꯍꯥꯏꯔꯁꯨꯀꯣ
ꯎ
ꯐꯪꯗꯦ ꯍꯥꯏꯔꯁꯦꯕ ꯐꯪꯗꯦ ꯍꯥꯏꯔꯁꯨ ꯀꯨꯝꯁꯤꯅ ꯀꯨꯝꯁꯤ ꯐꯥꯎꯅꯁꯨ ꯑꯩꯈꯣꯏ ꯑꯗꯨꯝ ꯊꯕꯛ ꯇꯧ ꯇꯧꯅ ꯊꯥꯕ ꯌꯥꯏꯅ ꯍꯥꯏꯗꯤ ꯑꯩꯈꯣꯏꯅ ꯆꯪꯈꯤꯕ ꯄꯩꯁꯥꯁꯨ ꯑꯃꯨꯛ ꯍꯜꯂꯛꯀꯅꯤꯅ
ꯍꯣꯏ ꯑꯗꯣ ꯍꯟꯗꯛ ꯑꯁꯄꯤꯤ ꯑꯩ ꯍꯟꯗꯛ ꯇꯧꯅꯤꯡꯉꯥꯏ ꯂꯩꯇꯕꯒꯤꯅꯤ ꯃꯦ
ꯑꯣ ꯑꯗꯨꯗꯤ ꯈꯪꯗ꯭ꯔꯦ ꯑꯗꯨꯕꯨꯗꯤ ꯅꯍꯥꯟ ꯍꯧꯖꯤꯛ ꯑꯗꯨꯝ ꯅꯪꯅꯗꯥꯏꯐꯝꯗꯨꯗ ꯑꯗꯨꯝ ꯑꯦꯛꯖꯥꯝ ꯊꯥꯕ ꯌꯥꯏ ꯍꯥꯏꯌꯦꯕ ꯏꯆꯦꯅꯀꯣ ꯂꯥꯞꯅꯁꯨ ꯇꯥꯍꯜꯂꯣꯏꯗ
ꯑꯁꯤ ꯏꯐꯝꯗ ꯅꯛꯅ ꯂꯩꯕꯀꯣ ꯑ ꯑꯗꯣ ꯑ ꯂꯩꯇꯕꯒꯤꯅꯦꯕ ꯑꯃꯗꯣ
ꯑꯗꯨꯕꯨꯗꯤ ꯅꯪ ꯀꯩꯅꯣ ꯇꯧꯕ ꯌꯥꯏꯅ ꯈꯔ ꯈꯔ ꯁꯦ ꯉꯔꯥꯡ ꯀꯩꯅꯣ ꯐꯪꯃꯒ ꯀꯩꯅꯣ ꯑꯗꯨꯃꯥꯏꯅ ꯇꯧꯔꯒ ꯈꯔ ꯈꯔ ꯇꯧꯕ ꯌꯥꯏꯅ
ꯑꯩꯒꯤꯗꯣ ꯍꯟꯗꯛ ꯐꯔꯛ ꯇꯥꯔꯒꯅꯤꯃ ꯑꯗꯨꯒꯤ ꯑꯩ ꯈꯜꯂꯒ ꯂꯩꯕꯅꯦꯕꯀꯣ ꯑꯩꯁꯨ ꯑꯗꯨꯃꯥꯏꯅ ꯈꯟꯕꯗꯤ ꯈꯜꯂꯦꯕꯀꯣ ꯈꯪꯗꯦ ꯑꯁ ꯑꯥꯗꯁꯨ ꯅꯤꯅꯤꯡꯉꯥꯏ ꯑꯣ ꯌꯥꯔꯣꯏꯃꯦ ꯑꯗꯨꯗꯣ ꯌꯥꯔꯛꯇꯣꯏꯃꯦ ꯊꯕꯛ ꯇꯧꯅ ꯇꯧꯔꯛꯑꯅꯤ
ꯅꯠꯇꯦ ꯑꯗꯨꯒꯤ ꯅꯠꯇꯦ ꯍꯧ ꯍꯧꯖꯤꯛꯀꯤꯗꯨꯗꯤ ꯅꯅꯥ ꯑꯗꯨꯅꯦ ꯍꯥꯏꯅ ꯍꯪꯉꯅꯅꯦ ꯅꯍ ꯑꯗꯨ ꯑꯗꯨꯝ ꯀꯃ ꯅꯉꯣꯟꯗ ꯑꯗꯨꯃꯥꯏꯅ ꯍꯥꯏꯔ ꯂꯩꯔꯗꯤ ꯅꯪ ꯁꯣꯏꯗ꯭ꯔꯣ
ꯈꯪꯗꯦ ꯑꯩ ꯍꯟꯗꯛ ꯄꯤꯅꯤꯡꯉꯥꯏꯗꯤ ꯑꯩ ꯈꯟꯗ꯭ꯦꯔꯤꯕꯀꯣ
ꯑꯣ ꯈꯪꯗꯦ ꯑꯩꯗꯤ ꯀꯨꯝꯁꯤꯁꯦ ꯈꯔ ꯄꯤꯕ ꯍꯥꯏꯖꯤꯗꯤ ꯄꯤꯕ ꯍꯥꯏꯕꯁꯦ ꯍꯣꯏ ꯃꯣꯏꯅ ꯀꯩꯅꯣ ꯀꯔꯤ ꯍꯪꯂꯛꯄ꯭ꯔꯥ ꯈꯣꯠꯂꯛꯄ꯭ꯔꯥ ꯑꯗꯨꯃꯥꯏꯅ ꯌꯦꯡꯉꯒ ꯑꯗꯨꯝ ꯈꯔ ꯅꯨꯡꯉꯥꯏꯕ ꯈꯣꯠꯄ ꯑꯩꯈꯣꯏꯅ ꯈꯨꯝꯕ ꯉꯝꯒꯦꯔꯥ ꯉꯝꯃꯣꯏ ꯀꯔꯥ ꯑꯩ ꯏꯆꯦꯅ ꯍꯥꯏꯕ ꯃꯃꯥꯟꯅꯕꯤ ꯑꯃꯗꯣ
ꯎꯝ
ꯑꯩꯈꯣꯏ ꯈꯨꯂꯣꯝꯒꯤ ꯑꯗꯨꯁꯨ ꯑꯩꯈꯣꯏꯒꯤ ꯀꯩꯅꯣꯗ ꯇꯝꯕ
ꯑꯥ
ꯑꯗꯣ ꯃꯥꯁꯨ ꯍꯧꯖꯤꯛꯇꯤ ꯊꯕꯛ ꯐꯪꯈ꯭ꯔꯦꯕꯀꯣ ꯃꯥꯁꯨ ꯄꯩꯁꯥ ꯌꯥꯝ ꯆꯥꯎꯅ ꯐꯪꯉꯦꯕ
ꯑꯣ
ꯀꯩꯅꯣ ꯇꯧꯕꯒꯤꯅꯦꯕ ꯑꯗꯨ ꯎ ꯀꯥ ꯍꯦꯟꯅ ꯍꯩꯕ ꯑꯣꯏꯗꯦ ꯍꯥꯏꯌꯦꯕ ꯍꯥꯏꯗꯤ ꯃꯥꯁꯨ ꯑꯅꯤꯔꯛ ꯑꯍꯨꯝꯔꯛ ꯑꯗꯨꯝ ꯊꯥꯏꯌꯦ ꯍꯥꯏꯌꯦꯕꯀꯣ ꯍꯥꯏꯕꯗꯤ ꯃꯥꯅ ꯂꯩꯐꯝꯗ ꯊꯥꯕꯅꯤꯅ ꯍꯥꯏꯗꯤꯦ ꯅꯪꯅ ꯆꯪꯈꯤꯕ ꯄꯩꯁꯥꯁꯨ ꯑꯃꯨꯛ ꯍꯜꯂꯛꯇꯣꯏ ꯅꯠꯇ꯭ꯔꯣ ꯑꯩꯁꯨ ꯇꯤꯡꯅꯤꯡꯉ ꯂꯩꯇꯦ ꯑꯗꯨ ꯅꯨꯃꯤꯠ ꯑꯃꯈꯛ ꯑꯗꯨꯝ ꯅꯪꯅ ꯊꯕꯛ ꯇꯧꯕꯗꯨꯗꯁꯨ ꯁꯨꯇꯤꯔ ꯀꯩꯅꯣꯃ ꯂꯧꯊꯣꯛꯑꯒ ꯊꯥꯕ ꯊꯥꯗꯣꯛꯑꯅꯤꯀꯣ ꯑꯗꯨꯝ ꯅꯪꯅ ꯑꯗꯨꯝ ꯍꯗꯨ ꯊꯕꯛꯀꯨꯝꯕ ꯇꯧꯕ ꯀꯔꯤꯒꯨꯝꯕ ꯑꯗꯨꯝ ꯇꯧꯊꯣꯛꯑꯕꯅꯤꯅ ꯅꯪꯁꯨ ꯈꯔ ꯍꯩꯔꯛꯄ ꯍꯥꯏꯕꯗꯨꯣ ꯐꯥꯎꯔꯛꯑꯅꯤꯅ
ꯎꯝ
ꯑꯃ ꯇꯧꯔꯗꯤ ꯀꯩꯁꯨ ꯅꯠꯇꯦ ꯈꯣꯠꯇꯦ ꯍꯥꯏꯅꯤ ꯏꯆꯦꯗꯤ ꯍꯥꯏ ꯑꯗꯣ ꯅꯪ ꯑꯃꯨꯔꯛ ꯊꯥꯔꯒ ꯊꯣꯛꯀꯅꯤ ꯍꯥꯏꯕꯁꯨ ꯂꯩꯇꯦ ꯃꯤ ꯑꯅꯤ ꯑꯍꯨꯝ ꯃꯔꯤ ꯊꯥ ꯂꯩꯕ ꯉꯥꯛꯇꯅꯦꯗꯤ ꯍꯥꯏꯌꯦꯕ
ꯍꯣꯏꯗ ꯇꯞꯅ ꯇꯞꯅ ꯌꯦꯡꯕ ꯇꯥꯔꯦ ꯅꯟꯗꯪ ꯅꯨꯄꯤ ꯑꯃ ꯑꯩꯒ ꯑꯩꯈꯣꯏ ꯃꯅꯥꯛꯇ ꯊꯕꯛ ꯇꯧꯕꯗꯣ ꯃꯥꯁꯨ ꯍꯟꯗꯛꯄꯤꯔꯔꯣꯏ ꯍꯥꯏꯕꯅꯤꯕꯨ
ꯑꯁ ꯃꯣꯏꯒꯤꯀꯣ ꯃꯣꯏꯒꯤ ꯃꯐꯝ ꯌꯥꯝꯅ ꯂꯩꯌꯦ ꯍꯥꯏꯌꯦꯦ ꯏꯆꯦꯅ ꯍꯥꯏꯕ
ꯍꯣꯏ ꯌꯥꯝꯅꯦ ꯑꯇꯣꯞ ꯑꯇꯣꯞꯄ ꯀꯩ ꯃꯐꯝꯁꯨ ꯃꯌꯥꯝ ꯂꯩꯕꯅꯦꯕꯀꯣ
ꯃꯣꯏꯒꯤꯅꯗꯤ ꯏꯍꯦꯟ ꯍꯦꯜꯂꯦ ꯍꯥꯏꯕꯅꯦ ꯑꯩꯅ ꯍꯥꯏꯕ ꯅꯠꯇꯦ ꯅꯠꯇꯦ ꯃꯥꯒꯤ ꯍꯧꯖꯤꯛ ꯃꯥꯒꯤ ꯃꯥꯅ ꯇꯝꯕ ꯂꯝꯕꯤꯗꯣ ꯍꯧꯖꯤꯛ ꯑꯩꯈꯣꯏꯅ ꯊꯥꯗꯣꯛꯀꯗꯕ ꯑꯦꯛꯖꯥꯝꯗꯣ ꯃꯣꯏ ꯃꯥꯒꯤꯅ ꯍꯦꯟꯅ ꯆ ꯐꯝ ꯂꯩꯑꯦ ꯍꯥꯏꯌꯦꯕ
ꯑꯣ
ꯆꯦꯅ ꯑꯥ ꯅꯪ ꯁꯣꯏꯗꯕꯤ ꯑꯗꯨꯗꯤ ꯎꯝ ꯌꯥꯝꯅ ꯊꯥꯔꯁꯨ ꯁꯣꯏꯗꯕꯤꯗꯤ ꯐꯪꯅꯤꯤꯗꯤ ꯍꯥꯏꯌꯦ ꯊꯔꯗꯤ ꯍꯥꯏꯕ ꯃꯤ ꯊꯥꯉꯥꯏ ꯂꯩꯇꯦ ꯍꯥꯏꯌꯦꯕ ꯑꯩꯈꯣꯏꯔꯣꯝ ꯍꯥꯏꯕꯗꯤ ꯑꯩꯈꯣꯏ ꯀꯩꯅꯣꯒꯤ ꯃꯤꯔꯣꯝꯗꯒꯤꯀꯣ ꯄꯥꯛ ꯎꯔꯣꯏ ꯍꯥꯏꯌꯦꯕ ꯍꯥꯏꯕꯗꯤ ꯌꯦꯡꯉꯨꯅꯦ ꯑꯩꯈꯣꯏꯅ ꯑꯥꯗꯒꯤ ꯇꯝꯂꯛꯄꯗꯣ ꯃꯤ ꯌꯥꯝ ꯇꯝꯂꯛꯑꯁꯨ ꯑꯁꯤ ꯊꯥꯏ ꯍꯥꯏꯕꯁꯦ ꯇꯥꯗꯦꯅ ꯑꯗꯨ ꯒꯤ ꯑꯌꯥꯝꯕ ꯁꯤꯔꯣꯝꯗ ꯂꯩꯕꯅ ꯊꯥꯏ ꯍꯥꯏꯕ ꯑꯗꯨꯁꯨ ꯁꯤꯔꯣꯝꯗ ꯂꯩꯕ ꯑꯩꯈꯣꯏꯒ ꯈꯔ ꯈꯦꯠꯅꯔꯦꯅꯃ ꯀꯥ
ꯎꯝ
ꯅꯕꯗꯣ ꯑꯗꯣ ꯅꯣꯏ ꯂꯩꯒꯅꯤ ꯍꯥꯏꯌꯦꯕꯀꯣ
ꯑꯥ
ꯃꯣꯏꯅ ꯃꯥꯔꯛꯇꯣ ꯌꯥꯡꯈꯩꯒꯨꯝꯕ ꯐꯪꯕ ꯑꯣꯏꯔꯣ ꯑꯩꯈꯣꯏꯅ ꯀꯨꯟꯒꯨꯝꯕ ꯐꯪꯕ ꯑꯣꯏꯔꯁꯨ ꯂꯩꯔꯤ ꯍꯥꯏꯕ ꯑꯩꯈꯣꯏꯅ ꯆꯪꯒꯗꯕꯒꯤ ꯆꯥꯟꯁꯦꯁ ꯍꯥꯏꯁꯤꯔꯥ ꯀꯩꯗ ꯍꯥꯏꯁꯤꯔ
ꯑꯗꯣ ꯃꯣꯏꯗꯣ ꯅꯣꯏ ꯅꯣꯏꯁꯦ ꯅꯣꯏ ꯈꯨꯟꯒꯤ ꯇꯧꯕ ꯂꯩꯔꯕ
ꯑꯩꯈꯣꯏ ꯈꯨꯟ ꯑꯩꯈꯣꯏ ꯈꯨꯟꯒꯤ ꯑꯩꯈꯣꯏ ꯈꯨꯟꯗꯤ ꯅꯠꯇꯦꯕ ꯑꯩꯈꯣꯏ ꯈꯨꯟꯒꯤ ꯃꯊꯛꯀꯤ ꯈꯨꯟꯗꯣ ꯑꯗꯨꯗ ꯂꯥꯁ ꯏꯌꯥꯔꯅ ꯂꯣꯏꯕ ꯑꯃ ꯂꯩꯔꯦꯕꯀꯣ ꯑꯗꯨꯗ ꯊꯕꯛ ꯐꯪꯉ ꯇꯧꯔꯒ ꯁꯤ ꯑꯃ ꯂꯩꯔꯦꯅ ꯑꯅ ꯑꯗꯨꯒ ꯑꯃꯅ ꯑꯩꯈꯣꯏ ꯈꯨꯟꯒꯤ ꯑꯩꯈꯣꯏ ꯈꯨꯟꯒꯤ ꯅꯠꯇꯕ ꯄꯥꯠ ꯃꯔꯤ ꯁꯨꯕꯗꯣ ꯑꯗꯨꯁꯨ ꯑꯗꯨꯒꯨꯝꯕ ꯊꯕꯛ ꯐꯪꯉꯦꯕ ꯑꯗꯨꯅ ꯅꯅꯥꯔꯁꯀꯤ ꯅꯨꯄꯤꯅꯦꯕꯀꯣ ꯑꯁꯃꯥꯗꯤ ꯇꯂꯣꯛꯁꯨ ꯆꯥꯎꯈ꯭ꯔꯦ
ꯍꯣꯏ ꯆꯥꯎꯔꯝꯒꯅꯤ
ꯃꯆꯥ ꯑꯃ ꯃꯋꯥꯅꯕꯨ ꯌꯣꯛꯄ ꯍꯥꯏꯔꯨꯅꯨ ꯃꯥꯅ ꯑꯣꯏꯅ ꯌꯣꯛꯏꯅꯦ ꯈꯪꯕ꯭ꯔꯥ
ꯍꯝꯝ
ꯑꯗꯣ ꯑꯩꯈꯣꯏꯅ ꯇ꯭ꯔꯥꯟꯁ
ꯍꯣꯏꯅ ꯑꯗꯨꯗ ꯐꯪꯉꯅꯤꯀꯣ ꯑꯌꯥꯝꯕꯗꯤ ꯐꯔꯦ ꯑꯁꯤꯁꯨ ꯑꯩꯈꯣꯏ ꯑ ꯑꯁꯤꯒꯤ ꯀꯩ ꯍꯥꯏꯗꯣꯏꯅꯣ
ꯃꯅꯥꯛꯇ
ꯑꯩꯈꯣꯏꯗ ꯑꯁꯤꯗꯤ ꯀꯩꯅꯣꯝ ꯑꯣꯏꯗꯅ ꯃꯦꯟ ꯑꯣꯏꯗꯅ ꯁꯦꯟꯇꯔꯔꯣ ꯑꯗꯨꯗꯣ ꯌꯥꯝꯅ ꯈꯔꯕꯨꯗꯤ ꯆꯠꯂꯤꯀꯣ ꯌꯥꯝ ꯂꯕꯗꯤ ꯅꯠꯇ꯭ꯔꯦꯕꯀꯣ
ꯀꯔꯤꯝꯇ ꯇꯤꯡꯉ ꯂꯩꯇꯦꯕ ꯍꯧꯖꯤꯛ ꯊꯥꯔꯤꯕ ꯄꯩꯁꯥꯁꯨ ꯑꯃꯨꯛ ꯍꯜꯂꯛꯀꯅꯤ ꯁꯨꯝꯅ ꯁꯨꯝ ꯊꯥꯗꯣꯛꯄ ꯆꯠꯂꯦ ꯐꯥꯎꯗꯤ ꯐꯥꯎꯔꯦ ꯐꯥꯎꯗ꯭ꯔꯗꯤ ꯇꯨꯃꯤꯟꯅ ꯂꯩꯕꯅꯤꯅ ꯑꯗꯨꯝ ꯅꯪ ꯊꯥꯗꯣꯛꯄ ꯑꯗꯨꯝ ꯊꯥꯗꯣꯛ ꯊꯥꯗꯣꯛꯐꯝ ꯊꯥꯗꯣꯛꯑꯦ ꯀꯨꯝ ꯑꯗꯨꯝ ꯅꯨꯡꯇꯤꯒꯤ ꯄꯥꯜꯗ꯭ꯔꯁꯨ ꯅꯪ ꯑꯗꯨꯝ ꯐ꯭ꯔꯤ ꯂꯩꯕꯃꯤꯅꯤꯅ ꯅꯨꯃꯤꯠ ꯑꯃꯗ ꯐꯣꯟ ꯑꯃꯔ ꯌꯦꯡꯉ ꯑꯗꯨꯝ ꯇꯧ ꯐꯥꯎ ꯐꯥꯎꯅꯤꯕ ꯍꯥꯏꯗꯤ ꯍꯥꯏꯕꯗꯤ ꯆꯍꯤ ꯑꯩꯈꯣꯏꯅ ꯀꯨꯝꯁꯤ ꯊꯥꯔꯒ ꯀꯨꯝꯁꯤ ꯐꯥꯎꯅꯤ ꯍꯥꯏꯕ ꯋꯥꯗꯤ ꯂꯩꯇꯦꯅ
ꯎꯝ ꯎꯝ ꯑꯗꯨꯕꯨꯗꯤ ꯍꯣꯏ
ꯃꯄꯥꯟ ꯂꯩꯕꯅꯤꯅ ꯆꯍꯤ ꯑꯩꯅ ꯆꯍꯤꯗ ꯑꯅꯤꯔꯛ ꯂꯥꯛꯑꯦ ꯍꯥꯏꯕꯒꯨꯝ ꯇꯧꯕꯅꯤ ꯚꯥꯏ
ꯍꯣꯏ ꯑꯗꯨꯃꯥꯏꯅ ꯇꯧꯕꯅꯦ ꯅꯍꯥꯟ ꯇꯧꯈ꯭ꯔꯕꯅꯦ ꯀꯕꯣ ꯅꯍꯥꯟꯗꯣ ꯑ ꯀꯩꯅꯣꯝꯗ ꯆꯍꯤ ꯂꯣꯏꯔꯔꯕ ꯔꯝꯗꯥꯏꯗ ꯔꯦꯖꯤꯁꯇꯥꯔ ꯇꯧꯕꯅꯦꯕꯀꯣ ꯑꯗꯨꯒ ꯑꯃꯨꯛ ꯆꯍꯤ ꯍꯧꯕ ꯃꯇꯝꯗꯣ ꯏꯪꯕ ꯇꯝꯅ ꯑꯗꯨꯋꯥꯏ ꯑꯗꯨꯃꯥꯏꯅ ꯅꯨꯡꯝꯗ ꯑꯦꯛꯖꯥꯝ ꯄꯤꯕꯅꯦꯕꯀꯣ ꯃꯣꯏꯗꯣ ꯑꯗꯨꯒꯤ ꯅꯍꯥꯁꯨ ꯇꯧꯑꯣ ꯍꯥꯏꯕ ꯀꯣ ꯑꯩꯈꯣꯏ ꯀꯩꯅꯣꯝ ꯇꯝꯕ ꯃꯇꯝꯗꯣ ꯃꯌꯥꯡꯈꯣꯏꯅꯁꯨ ꯇꯧꯋ ꯍꯥꯏ ꯑꯗꯣ ꯑꯩꯈꯣꯏꯗꯤ ꯇꯧꯕꯁꯨ ꯂꯣꯏꯗ꯭ꯔꯤ ꯑꯗꯨꯒꯤ ꯈꯪꯗꯕꯒꯤꯀꯣ ꯑꯩꯈꯣꯏꯁꯨ ꯅꯣꯏꯅ ꯇꯧꯗꯦꯕ ꯑꯗꯨ ꯃꯇꯝꯗꯁꯨ
ꯍꯧꯖꯤꯛ ꯀꯨꯝꯁꯤ ꯊꯥꯗꯣꯛꯑꯅꯤꯅ
ꯎꯝ
ꯊꯥꯗꯣꯛꯑꯒ ꯍꯥꯏꯕꯗꯤ ꯊꯥꯗꯣꯛꯑꯒ ꯐꯥꯎꯗ꯭ꯔꯗꯤ ꯐꯥꯎꯗ꯭ꯔꯦ ꯍꯥꯏꯕꯗꯤ ꯍꯧꯖꯤꯛ ꯑꯃꯨꯛ ꯊꯥꯕꯗ ꯐꯥꯎꯗ꯭ꯔꯁꯨ ꯆꯍꯤꯗ ꯑꯅꯤꯔꯛ ꯂꯩꯕꯅꯤꯅ ꯆꯍꯤ ꯃꯤ ꯆꯍꯤ ꯑꯅꯤ ꯑꯍꯨꯝ ꯃꯔꯤ ꯉꯥꯛꯄꯅꯤꯅ ꯃꯣꯏꯅꯒ ꯑꯗꯨꯃꯥꯏꯅ ꯊꯥꯔꯤꯁꯦ ꯊꯕꯥꯛꯇꯨ ꯇꯧꯕꯅꯤꯅ ꯄꯩꯁꯥꯁꯨ ꯇꯤꯡꯗꯦꯕ ꯑꯃꯨꯛ ꯍꯜꯂꯛꯀꯗꯕ ꯂꯩꯕꯅꯤꯅꯀꯣ ꯇꯤꯡꯕ ꯍꯥꯏꯔꯕꯣ ꯅꯨꯃꯤꯠ ꯑꯃ ꯇꯤꯡꯉꯅꯤ ꯑꯗꯨꯗꯤ ꯁꯨꯇꯤ ꯂꯧꯊꯣꯛꯄ ꯌꯥꯔꯦ ꯊꯕꯛ ꯃꯐꯝꯗꯒꯤ ꯂꯧꯊꯣꯛꯄ ꯌꯥꯔꯦ
ꯑꯗꯣ ꯅꯣꯏ ꯅꯣꯏ ꯊꯥꯐꯝꯝ ꯅꯣꯀꯦ ꯑꯃꯨꯛ ꯂꯥꯞꯄ꯭ꯔꯥ
ꯑꯗꯨꯕꯨꯗꯤ ꯑꯩꯗꯤ ꯐꯖꯅꯗꯤ ꯈꯪꯗꯦ ꯏꯆꯦꯅ ꯇꯧꯕꯅꯦꯕ ꯑꯗꯨ ꯂꯥꯞ ꯦ ꯑꯗꯨꯗꯤ ꯅꯪꯅ ꯑꯗꯨꯝ ꯇꯤꯀꯦꯠ ꯀꯩꯅꯣ ꯒꯥꯔꯤ ꯑꯃ ꯑꯣꯇꯣꯔ ꯀꯩꯅꯣꯝ ꯑꯃ ꯍꯥꯏꯔꯒ ꯂꯨꯄꯥ ꯌꯥꯡꯈꯩꯒꯨꯝꯕ ꯆꯠꯗꯤ ꯂꯨꯄꯥ ꯆꯥꯝꯃꯒꯨꯝꯕ ꯈꯛꯇꯤꯡꯗ ꯉꯥꯏꯔꯦꯕ
ꯑ
ꯑꯃ ꯍꯥꯏꯕꯗꯤ ꯍꯣꯏ ꯑꯩꯈꯣꯏꯅ ꯊꯕꯛ ꯇꯧꯒꯦ ꯇꯧꯔꯁꯨ ꯇꯥꯊꯣꯛꯑꯗꯤ ꯀꯤꯅꯤꯕ ꯀꯛꯑꯣ ꯑꯩꯈꯣꯏꯒꯤ ꯇꯣꯂꯣꯞꯇꯒꯤꯗꯤ ꯑꯗꯨꯃꯥꯏꯅ ꯇꯧꯊꯣꯛꯁꯤꯔꯥ ꯍꯥꯏꯕꯗꯤ ꯍꯣꯏ ꯐꯥꯎꯅꯤ ꯍꯥꯏꯕ ꯋꯥꯗꯤ ꯂꯩꯇꯦ ꯑꯗꯨꯕꯨ ꯑꯣꯏꯔꯁꯨ ꯆꯍꯤ ꯑꯅꯤ ꯑꯍꯨꯝꯗꯤ ꯀꯣ
ꯍꯣꯏ ꯈꯔꯕꯅꯦ ꯍꯣꯏ ꯎꯝ
ꯇꯝ ꯑꯗꯨꯝ ꯐ꯭ꯔꯤ ꯅꯣꯡ ꯆꯨꯕ ꯋꯥꯗꯤ ꯍꯥꯏꯅ ꯁꯥꯕꯗ ꯁꯤꯒꯦ ꯇꯧꯔ
ꯑꯩ ꯛꯇ ꯍꯧꯒꯠꯂꯒ ꯅꯣꯡ ꯆꯨꯨꯔꯒ ꯂꯩꯦ ꯍꯧꯖꯤꯛꯇꯤ ꯌꯥꯝ ꯏꯪꯉꯒ ꯂꯩꯕꯅꯦꯁꯦ ꯏꯪꯉ ꯆꯤꯛ ꯇꯣꯒ ꯍꯥꯏꯅꯃꯤꯅꯦ ꯑꯩꯗꯣ ꯊꯣꯡ ꯃꯅꯥꯛꯅ ꯇꯨꯝꯕꯅꯦꯕꯀꯣ ꯑꯗꯨ ꯑꯣꯏꯕꯒꯤ ꯐꯤꯁꯨ ꯑꯅꯤꯇꯪ ꯐꯥꯎꯖꯤꯟꯕꯅꯤꯅ ꯑꯗꯨꯒꯤ ꯑꯌꯨꯛ ꯅꯣꯡꯉꯥꯜꯂꯝꯗꯥꯏꯗ ꯅ ꯐꯖꯅ ꯆꯨꯔꯛꯑꯦ ꯑꯦ ꯑꯗꯨꯒꯤ ꯄꯨꯡ ꯃꯉꯥ ꯇꯔꯨꯛ ꯃꯉꯥꯗꯔꯥ ꯃꯔꯤꯗꯔꯥ ꯈꯪꯗꯅ ꯀꯥꯎꯔꯦ ꯑꯗꯨꯗ ꯑꯗꯨꯝ ꯆꯨꯔꯛꯄꯅꯤ ꯍꯧꯖꯤꯛꯁꯨ ꯏꯪꯉꯒ ꯂꯩꯅꯤ ꯆ ꯇꯥꯔꯕꯣ
ꯑꯩ ꯊꯣꯡꯕ ꯂꯣꯏꯔꯦꯒ ꯅꯨꯡꯁꯤꯠ ꯅꯨꯡꯁꯤꯠ ꯂꯥꯛꯄꯗꯣ ꯑꯗꯨ ꯀꯩꯅꯣ ꯇꯧꯁꯤ ꯔ ꯍꯥꯏꯅ ꯂꯥꯛꯄꯅꯦꯗ
ꯑꯣ
ꯋꯥꯏꯑꯦ ꯑꯩꯗꯤ ꯂꯝꯕꯤ ꯑꯩꯈꯣꯏꯗꯤ ꯉꯁꯤꯁꯦ ꯑꯍꯥꯎꯕ ꯍꯥꯏꯁꯤꯔꯥ ꯏꯔꯣꯟꯕ ꯊꯣꯡꯉꯦ ꯏꯔꯣꯟꯕꯒ
ꯑꯥ
ꯇꯧꯔꯦ ꯀꯥꯡꯍꯧ ꯇꯧꯁꯤꯔꯥꯔ ꯑꯁ ꯃꯔꯦꯡ ꯃꯔꯣꯏ ꯃꯔꯥꯡ ꯌꯥꯝꯍꯟꯗꯅ ꯇꯥꯟꯈ꯭ꯔꯕ